ꯍꯜꯂꯣ
ꯀꯔꯝ ꯀꯔꯝ ꯇꯧꯔꯤꯒꯦ ꯏꯇꯥꯎꯕꯨ
ꯑꯁ ꯁꯥꯅꯒ ꯁꯥꯕꯅꯤ ꯍꯧꯖꯤꯛꯁꯦ ꯑꯁ ꯃꯩꯁꯥ ꯈꯥꯡꯉꯤꯗ ꯚꯥꯏ ꯅꯪꯗꯤ ꯀꯃꯥꯏ ꯀꯃꯥꯏ ꯇꯧꯔꯤꯒꯦ ꯍꯧꯖꯤꯛ ꯁꯥꯅꯒ ꯁꯥꯕꯅꯦ
ꯑꯁ ꯑꯩꯁꯨ ꯀꯩꯅꯣꯗ ꯇꯧꯔꯤ ꯃꯩ ꯐꯦꯟ ꯇꯤꯛꯑꯝꯕꯅꯦ ꯃꯩ ꯂꯥꯛꯈꯤꯗꯗꯅ ꯑꯃꯨꯛ ꯑꯩꯈꯣꯏꯒꯤ ꯁꯨꯃꯥꯡꯗ ꯍꯧꯕ ꯎ ꯍꯩꯅꯧ ꯃꯈꯣꯡꯗꯣ ꯑꯗ ꯎꯔꯨꯝ ꯂꯥꯡꯉꯤ ꯁꯥꯃꯟꯗꯅ
ꯑꯁ ꯐꯦꯟꯅꯒ ꯌꯥꯗꯦꯗ ꯍꯟꯗꯛꯀꯤ ꯈꯨꯠꯁꯥꯁꯤꯗꯤ ꯀꯩꯅꯣꯝ ꯇꯧꯔꯦꯗ
ꯑꯗꯨꯅꯤ ꯑꯗꯨꯅꯤ ꯈꯥꯡ ꯂꯥꯛ ꯉꯝꯗꯕꯒꯤ ꯈꯨꯠꯁꯥ ꯑꯃ ꯇꯧꯗ꯭ꯔꯣ ꯍꯟꯗꯛꯁꯦ
ꯑꯁ ꯇꯧꯔꯤꯃꯤꯅꯦ ꯍꯟꯗꯛ ꯁꯥꯕꯁꯤꯅ ꯄꯨꯔꯥ ꯃꯊꯥ ꯁꯥꯕ ꯍꯥꯏꯗꯣ ꯑꯣꯏꯔꯦꯅꯦ ꯏꯁꯥꯁꯤ ꯀꯩꯅꯣꯝꯃ ꯆꯠꯇꯨꯕꯁꯦ ꯍꯦꯛ ꯎꯝ ꯆꯠꯅꯤꯡꯗꯦ
ꯍꯣꯏ ꯍꯣꯏ ꯑꯁ꯭ꯋꯥꯏꯐꯥꯎ ꯊꯣꯛꯄꯗꯣ ꯊꯣꯛꯅꯤꯡꯗꯦꯕ ꯁꯥꯕꯅꯤꯅ ꯌꯨꯝꯗ ꯁꯨꯝ ꯂꯩꯅꯤꯡꯉꯦꯕ
ꯃꯥꯅꯤ ꯆꯥꯕ ꯊꯛꯄꯁꯤꯕꯨ ꯍꯧꯖꯤꯛꯁꯤꯕꯨ ꯀꯃꯥꯏ ꯀꯃꯥꯏꯅ ꯇꯧꯔꯒ ꯆꯥꯔꯤꯒꯅꯤ
ꯆꯥꯕꯁꯦ ꯀꯩꯅꯣꯒ ꯇꯥꯔꯒꯗꯤ ꯄꯨꯡꯁꯦ ꯍꯥꯏꯗꯤ ꯈꯤꯇꯪ ꯉꯟꯗ ꯆꯥꯔꯒꯗꯤ ꯆꯥꯕ ꯌꯥꯏꯌꯦ ꯈꯔ ꯏꯪꯉꯤꯉꯩꯗ ꯆꯥꯍꯧꯔꯒꯗꯤ ꯑꯗꯨ ꯅꯠꯇꯕꯤꯗ ꯄꯨꯡ ꯇꯔꯥ ꯈꯤꯇꯪꯒ ꯌꯥꯍꯧꯕ ꯈꯤꯇꯪ ꯊꯦꯡꯕ ꯍꯥꯏꯇꯥꯔꯦ ꯇꯔꯥ ꯇꯔꯥ ꯁꯤꯗ ꯆꯥꯗꯤ ꯆꯥ ꯉꯝꯗꯦ ꯅꯨꯡꯁꯥ ꯁꯥꯒꯠꯄꯗ ꯀꯣꯛꯇ ꯌꯩꯔ ꯍꯦꯛꯇ ꯍꯨꯃꯥꯡꯒꯤ ꯕꯤꯔꯤ ꯕꯤꯔꯤ ꯀꯥꯔꯒ
ꯑ ꯑꯗꯨꯅꯤ ꯇꯧꯔꯤꯁꯦ ꯑꯩꯁꯨ ꯍꯧꯖꯤꯛꯁꯦ ꯁꯥꯟꯅꯒ ꯁꯥꯕꯅꯦ ꯑꯆꯝꯕ ꯑꯣꯏꯅ ꯆꯥꯔꯦ ꯁꯥ ꯉꯥ ꯆꯥꯁꯤ ꯈꯣꯠꯁꯤ ꯍꯥꯏꯕꯁꯦ ꯀꯌꯥ ꯆꯥꯗ꯭ꯔꯦ ꯁꯥ ꯉꯥ ꯆꯥꯁꯤꯜꯂꯨꯔꯒ ꯍꯦꯛꯇ ꯁꯥꯅꯒ ꯁꯥꯕꯅꯤ ꯏꯁꯥꯁꯤ ꯂꯩꯕꯝ ꯆꯥꯐꯝ ꯈꯪꯗꯦ ꯑꯗꯨꯅ
ꯍꯛꯇ ꯑꯆꯝꯕꯒꯨꯝꯕ ꯈꯔ ꯆꯥꯔꯒ ꯈꯣꯠꯂꯒ ꯏꯁꯥꯁꯦ ꯈꯔ ꯌꯥꯗ꯭ꯔꯒ ꯅꯠꯇ꯭ꯔꯒꯗꯤ ꯑꯁ ꯌꯥꯗ꯭ꯔꯦꯕ ꯁꯥꯐꯝꯅ ꯊꯥꯎ ꯅꯨꯡ ꯆꯥꯁꯤꯟꯕꯁꯦ ꯏꯁꯥꯒꯤ ꯂꯩꯐꯝ ꯆꯥꯐꯝ ꯈꯪꯗ꯭ꯔꯦꯕ
ꯃꯥꯅꯤ ꯃꯥꯅꯦ ꯑꯩꯁꯨ ꯍꯟꯗꯛꯇꯤ ꯈꯔ ꯀꯛꯑꯦ ꯍꯛꯆꯥꯡꯁꯦ ꯈꯔ ꯀꯩꯅꯣ ꯇꯧꯔꯒꯦꯅ ꯁꯥꯒ ꯁꯥꯕꯖꯤꯗ ꯑꯆꯝꯕ ꯆꯥꯒꯦꯅ ꯉꯁꯥꯏꯁꯨ ꯀꯩꯅꯣ ꯇꯧꯏ ꯁꯧꯔꯤ ꯑꯃ ꯇꯧꯏ ꯑꯗꯨꯅꯁꯨ ꯌꯥꯡꯁꯨ ꯌꯥꯡꯉꯤꯗꯅ ꯁꯧꯒ꯭ꯔꯤ ꯆꯥꯕꯁꯤꯅ
ꯃꯥꯅꯤ ꯍꯧꯖꯤꯛꯇꯤ ꯑꯁꯥꯕꯁꯤꯒ ꯁꯧꯒ꯭ꯔꯤꯁꯤꯒꯗꯤ ꯆꯞ ꯆꯥꯟꯅꯔꯝꯅꯤ
ꯑꯥ ꯀꯩꯀꯩ ꯍꯤꯟꯖꯥꯡ ꯇꯧꯔꯤꯒꯦ ꯅꯣꯏꯗꯤ
ꯑꯁ ꯑꯩꯁꯨ ꯉꯁꯥꯏ ꯑꯗꯨꯝ ꯀꯥꯡꯁꯣꯏ ꯑꯃ ꯆꯥꯔꯦ ꯀꯣꯕꯤ ꯀꯥꯡꯁꯣꯏ ꯑꯃ ꯇꯧꯔꯒ ꯑꯃꯦꯠꯄ ꯑꯃ ꯃꯦꯠ ꯃꯦꯠꯂꯦ ꯑꯗꯨꯒ ꯍꯧꯖꯤꯛꯀꯥꯟꯗꯤ ꯁꯧꯒꯔꯤ ꯃꯇꯝꯅꯤꯅ ꯁꯧꯒ꯭ꯔꯤꯖꯨ ꯑꯗꯨꯝ ꯇꯣꯏꯅ ꯆꯥꯏ ꯑꯗꯨꯗꯤ ꯈꯔ ꯑꯆꯝꯕꯒꯨꯝꯕ ꯅꯠꯇ꯭ꯔꯒꯗꯤ
ꯑꯥ ꯍꯥꯞꯂ ꯍꯣꯡꯉꯒꯗꯤ ꯑꯗꯨꯝ ꯅꯥꯀꯟꯗ ꯉꯥ ꯃꯆꯥ ꯑꯃ ꯇꯧꯔꯒ ꯑꯅꯥ ꯍꯥꯎꯗ
ꯑꯅꯦ ꯑꯗꯨ
ꯁꯒꯨꯜꯖꯨꯗ ꯎꯝ
ꯗꯨꯃꯥꯏꯅ ꯆꯥꯕꯗꯅꯁꯨ ꯍꯛꯆꯥꯡ ꯅꯨꯡꯉꯥꯏꯕ ꯑꯗꯨ ꯏꯟꯖꯥꯡ ꯌꯦꯟꯒꯨꯝꯕ ꯀꯩꯒꯨꯝꯕ ꯑꯍꯥꯎꯕꯒꯨꯝꯕ ꯊꯣꯡꯕꯁꯤꯅ ꯊꯥꯎ ꯊꯨꯝꯁꯤꯅ ꯍꯦꯛ ꯆꯥꯅꯤꯡꯉꯒꯁꯨ ꯉꯥꯛꯇꯪꯒꯤ ꯆꯥꯔꯒ ꯍꯥꯎꯔꯒꯁꯨ ꯍꯦꯛ ꯏꯁꯥꯗꯗꯤ ꯍꯦꯛ
ꯃꯥꯅꯤ ꯃꯥꯅꯤ ꯉꯍꯥꯛꯇꯪ ꯆꯤꯟꯗ ꯆꯤꯟꯗ ꯅꯨꯡꯉꯥꯏꯕꯩ ꯋꯥꯅꯤ ꯍꯛꯆꯥꯡꯗꯗꯤ ꯍꯦꯛꯇ ꯌꯥꯔꯛ ꯑꯇꯦꯕ ꯁꯥꯕꯖꯤꯗ
ꯑꯥ ꯑꯁ ꯈꯪꯗꯦꯗ ꯇꯧꯔꯤꯁꯦ ꯌꯥꯗ꯭ꯔꯦꯗ ꯁꯥꯟꯅꯈꯤ ꯈꯨꯁꯥꯁꯤꯗꯤ ꯀꯩꯅꯣꯝ ꯇꯧꯔꯦꯍꯦ ꯎ ꯋꯥꯁꯤꯁꯨ ꯌꯥꯟꯊꯠꯅꯕꯅꯁꯨꯔꯅ ꯈꯪꯗꯦ ꯇꯧꯔꯤꯁꯦ ꯍꯟꯗꯛꯇꯤ ꯐꯖꯟꯅ ꯁꯥꯕꯁꯨ ꯍꯦꯟꯀꯠꯂꯛꯑꯦ
ꯃꯥꯅꯦ ꯃꯥꯅꯦꯦ
ꯆꯍꯤ ꯆꯍꯤꯗꯒꯤ ꯍꯟꯗꯛꯅ ꯏꯍꯦꯟ ꯍꯦꯟꯕ꯭ꯔ ꯀꯩꯅꯣꯝ ꯇꯧꯔꯦ
ꯑꯩꯈꯣꯏꯅ ꯑꯉꯥꯡ ꯑꯣꯏꯔꯤ ꯃꯇꯝꯗꯗꯤ ꯑꯗꯨꯝ ꯏꯪꯉꯤꯅꯦꯕ ꯃꯇꯝꯁꯦ ꯀꯥꯂꯦꯟ ꯁꯥꯏ ꯍꯥꯏꯕ꯭ꯋꯥꯅꯤ ꯑꯗꯨꯝ ꯏꯪꯉꯦꯕ ꯅꯨꯡꯁꯤꯠꯀꯥꯁꯦ ꯑꯏꯪꯕ ꯁꯤꯠꯂꯦꯕ ꯍꯧꯖꯤꯛꯁꯤꯅ ꯀꯃꯥꯏ ꯇꯧꯕꯅꯣ ꯈꯪꯗꯦ ꯅꯨꯡꯁꯤꯠ ꯁꯤꯠꯄꯁꯤꯗꯁꯨ ꯑꯁꯥꯕ ꯅꯨꯡꯁꯤꯠ ꯑꯃ ꯁꯤꯖꯟꯕꯩ ꯇꯥꯏꯞ ꯇꯧꯗ꯭ꯔꯣ
ꯃꯥꯟꯅꯤꯅꯦ ꯈꯣꯡ ꯋꯥꯈꯣꯡ ꯂꯩꯕ ꯍꯥꯏꯁꯤꯁꯨ ꯏꯪꯐꯝ ꯆꯥꯐꯝ ꯈꯪꯗꯦ ꯑꯦꯅ ꯍꯟꯗꯛꯇꯤ ꯐꯖꯅ ꯁꯥꯔꯦꯅꯦ ꯇꯧꯔꯤꯁꯤ
ꯃꯥꯅꯦ ꯃꯥꯅꯦ ꯑꯥ ꯆꯤꯡꯅꯨ ꯆꯤꯡ ꯅꯨꯡꯗꯨꯗꯤ ꯎ ꯋꯥ ꯀꯨ ꯎꯄꯥꯟꯁꯤꯗ ꯎꯕꯁ ꯂꯣꯏ ꯀꯛꯊꯠꯂꯕꯅꯤꯅ ꯇꯧꯔꯛꯏ ꯊꯣꯛꯂꯛꯏ ꯃꯌꯥꯝꯗꯨꯅꯤꯅꯦ ꯁꯤꯖꯦ
ꯃꯥꯟꯅꯦ ꯍꯥꯟꯅꯒꯤ ꯂꯩꯔꯝꯕ ꯀꯩꯅꯣꯁꯤꯡꯁꯦ ꯋꯦꯗꯔꯒꯤ ꯆꯥꯡ ꯆꯥꯡꯁꯤꯡꯁꯦ ꯅꯤꯡꯊꯝꯊꯥ ꯂꯩꯒꯗꯧꯒꯨꯝ ꯊꯥꯁꯤꯅ ꯍꯦꯛ ꯀꯥꯂꯦꯟ ꯍꯦꯛ ꯑꯣꯏꯁꯤꯜꯂꯛꯑꯦ ꯁꯥꯗꯨꯒ ꯎꯝ ꯎꯝ ꯑꯌꯥꯝꯕꯅ ꯋꯤꯟꯇꯔ ꯃꯇꯝꯁꯦ ꯄꯥꯛ ꯌꯥꯎꯁꯜꯂꯛꯇ꯭ꯔꯦ ꯁꯝꯃꯔ ꯉꯥꯛꯇ ꯉꯥꯏꯁꯤꯜꯂꯛꯑꯦ ꯇꯧꯔꯤꯁꯦ ꯋꯤꯟꯇꯔꯅ ꯏꯇꯦꯟ ꯇꯦꯟꯁꯤꯜꯂꯛꯑꯦ ꯁꯝꯃꯔ ꯍꯦꯟꯅ ꯁꯥꯡꯇꯣꯔꯛꯑꯦ
ꯃꯥꯅꯤ ꯃꯥꯅꯤ ꯑꯗꯒꯤ ꯍꯧꯖꯤꯛꯁꯦ ꯅꯣꯡꯖꯨ ꯊꯥꯅꯤꯗꯅ ꯏꯉꯥ ꯏꯉꯦꯟ ꯍꯥꯏꯅꯩꯗꯅꯥ ꯑꯩꯈꯣꯏ ꯊꯥꯏꯅꯩ ꯃꯇꯝꯗꯗꯤ ꯑꯃꯨꯛ ꯏꯉꯥ ꯏꯉꯦꯟꯒꯤ ꯅꯣꯡ ꯀꯟꯕ ꯈꯣꯠꯄ ꯍꯥꯏꯅꯗ꯭ꯔꯣ
ꯎꯝ
ꯍꯧꯖꯤꯛꯁꯤꯅ ꯀꯃꯥꯏ ꯇꯧꯕꯅꯣ ꯈꯪꯗꯦ ꯅꯣꯡ ꯈꯔ ꯇꯥ ꯅꯣꯡ ꯈꯔ ꯇꯥꯔꯗꯤ ꯏꯪꯒꯗꯕꯗꯨꯁꯨ ꯍꯧꯖꯤꯛꯇꯤ ꯅꯣꯡꯁꯨ ꯇꯥꯗꯦ ꯅꯍꯥꯛ ꯇꯥꯔꯕꯁꯨ ꯅꯍꯥꯛ ꯈꯤꯠꯂꯥꯎ ꯈꯤꯛꯑꯝꯃꯒ ꯇꯣꯛꯇ꯭ꯔꯣ
ꯃꯥꯟꯅꯤꯅꯦ ꯇꯧꯔꯤꯃꯤꯅꯤ ꯅꯣꯡ ꯉꯥꯏꯔꯦ ꯅꯣꯡ ꯇꯥꯔꯦ ꯍꯦꯛ ꯃꯪꯕꯒ ꯇꯥꯕ ꯍꯥꯏꯗꯤ ꯅꯍꯥꯟꯋꯥꯏꯒꯤꯅ ꯑꯩꯈꯣꯏꯅ ꯑꯉꯥꯡ ꯑꯣꯏꯔꯤꯉꯩꯗꯗꯤ ꯅꯣꯡꯒꯁꯦ ꯃꯪꯗꯅ ꯈꯣꯠꯇꯅ ꯉꯥꯏꯍꯥꯛ ꯀꯨꯏꯅꯒ ꯂꯩꯗꯅ ꯍꯧꯖꯤꯛꯇꯤ ꯃꯪꯕꯒ ꯍꯦꯛ ꯍꯦꯛ ꯇꯥꯕꯒꯨꯝꯕ ꯍꯥꯏꯗꯤ ꯋꯦꯗꯔꯁꯦ ꯈꯣꯏꯒꯤ ꯄꯨꯔꯥ ꯇꯥꯏꯌꯣꯟꯅꯕꯩ ꯇꯥꯏꯞꯇ ꯑꯃ
ꯃꯥꯅꯦ ꯃꯥꯅꯦ ꯍꯣꯏ ꯍꯣꯏ ꯁꯤꯗ ꯑꯃꯨꯛ ꯅꯣꯡ ꯐꯖꯅ ꯇꯥ꯭ꯔꯤꯁꯦ ꯍꯌꯦꯡꯋꯥꯏ ꯂꯧꯁꯤꯡ ꯀꯩꯅꯣ ꯇꯧꯕꯗ ꯑꯃꯨꯛ ꯐꯔꯛ ꯇꯥꯗꯣꯔꯤꯃꯤꯅꯦ ꯇꯧꯏꯁꯦ
ꯃꯥ ꯅꯤ ꯍꯧꯖꯤꯛ ꯂꯧ ꯎꯕ ꯃꯤꯗꯗꯤ ꯑꯃꯨꯛ ꯋꯥꯗꯨꯔꯤꯕ ꯑꯩꯈꯣꯏꯒꯤꯁꯨ ꯂꯧ ꯎꯔꯤꯃꯤꯅꯤ ꯏꯁꯤꯡ ꯂꯩꯇꯗꯅ ꯍꯧꯖꯤꯛꯁꯦ ꯋꯥꯔꯤꯃꯤꯅꯦ
ꯅꯪꯕꯨ ꯊꯕꯛ ꯏꯪꯈꯥꯡꯒ ꯑꯩ ꯆꯠ ꯆꯠꯇ꯭ꯔꯕꯣ
ꯊꯕꯛ ꯏꯟꯈꯥꯡꯁꯦ ꯃꯇꯝ ꯈꯔ ꯃꯇꯝ ꯈꯔ ꯀꯩꯅꯣ ꯇꯧꯔꯦ ꯏꯂꯥꯛꯁꯨ ꯂꯥꯛꯇꯦ ꯍꯧꯖꯤꯛꯁꯦ ꯑꯩꯈꯣꯏꯅ ꯁꯔꯀꯥꯔ ꯊꯕꯛ ꯑꯃ ꯇꯧꯕꯅꯦꯁꯨ ꯅꯠꯇꯝꯅꯤꯅ ꯁꯨꯝ ꯀꯩꯅꯣ ꯂꯥꯛꯑꯀꯥꯟꯗ ꯊꯕꯛ ꯂꯥꯛꯑꯀꯥꯟꯗ ꯁꯨꯝ ꯆꯠꯄꯅꯤꯅ ꯁꯠ ꯆꯠꯇꯦ ꯅꯪꯅ ꯀꯔꯝ ꯀꯔꯝ ꯇꯧꯔꯤꯕ
ꯑꯩꯗꯤ ꯍꯧꯖꯤꯛ ꯈꯣꯏꯒꯤ ꯂꯧ ꯈꯔ ꯎꯅꯤꯅ ꯇꯧꯔꯤꯌꯦ ꯑꯗꯨꯒꯤ
ꯎꯝ
ꯀꯟꯅ ꯈꯔꯒ ꯁꯤꯟꯕ ꯁꯥꯕ ꯈꯔ ꯁꯦꯝꯕ ꯁꯥꯕ ꯈꯔ ꯇꯧꯗꯅ ꯈꯣꯠꯇꯅ ꯂꯩꯔꯤ ꯁꯥꯅꯒ ꯁꯥꯕꯁꯤꯗ ꯀꯨꯏꯅꯁꯨ ꯍꯦꯛ ꯁꯨꯕꯁꯨ ꯍꯦꯛ ꯉꯝꯗꯦ
ꯍꯣꯏ ꯍꯣꯏ ꯍꯌꯦꯡꯋꯥꯏ ꯂꯧ ꯈꯥꯎꯕꯩ ꯃꯇꯝꯗꯁꯨ ꯍꯦꯛ ꯍꯥꯏꯔꯛꯑꯣ
ꯍꯥꯏꯔꯛꯀꯦ ꯍꯥꯏꯔꯛꯀꯦ ꯚꯥꯏ ꯍꯧꯖꯤꯛꯁꯦ ꯂꯧꯁꯦ ꯎꯝ ꯎꯕꯁꯦ ꯍꯧꯖꯤꯛꯁꯦ ꯌꯥꯗ꯭ꯔꯤꯌꯦ ꯏꯁꯤꯡ ꯂꯩꯇꯕ ꯑꯗꯨꯅꯦ ꯏꯁꯤꯡ ꯏꯁꯤꯡ ꯌꯥꯝ ꯋꯥꯔꯤ ꯍꯧꯖꯤꯛꯇꯤ ꯁꯥꯁꯨ ꯁꯥꯕꯅꯦ ꯅꯣꯡ ꯍꯥꯏꯔꯦ ꯑꯁ ꯇꯛꯇꯥꯔꯝꯃꯗꯨꯝ
ꯅꯨꯡꯁꯥꯁꯤꯅ ꯁꯥꯔꯃꯤꯅ ꯏꯁꯤꯡꯁꯦ ꯍꯦꯛꯇ ꯀꯪꯉꯦꯕ ꯌꯥꯗꯔꯦ
ꯆꯨꯃꯤ ꯆꯨꯨꯃꯤ ꯅꯣꯡꯗꯣ ꯇꯥꯗ꯭ꯔꯕꯅꯤ ꯁꯣꯝꯗ ꯇꯣꯇꯤꯁꯨ ꯆꯥꯡ ꯅꯥꯏꯗꯦ ꯇꯧꯔꯤꯕ ꯏꯁꯤꯡꯒꯤ ꯏꯁꯤꯡꯒꯤ ꯑꯋꯥꯕꯁꯦ ꯂꯥꯛꯑꯦꯅꯦ ꯇꯧꯔꯤꯁꯤ
ꯃꯥꯅꯦ ꯏꯁꯤꯡ ꯏꯁꯤꯡ ꯍꯥꯏꯖꯦ ꯏꯁꯤꯡ ꯌꯥꯎꯗ꯭ꯔꯒꯗꯤ ꯃꯤ ꯈꯛꯇ ꯅꯠꯇꯦꯅꯦ ꯄꯥꯝꯕꯤꯁꯨ ꯀꯩꯁꯨ ꯑꯃꯠꯇ ꯌꯥꯗ꯭ꯔꯦꯅꯦ ꯇꯧꯔꯤꯁꯦ
ꯃꯥꯅꯤ ꯃꯥꯅꯤ ꯍꯤꯡꯒꯣꯟꯒꯥꯁꯦ ꯑꯩꯅ ꯈꯔ ꯄꯣꯠ ꯊꯥꯖꯕꯗꯨꯁꯨ ꯂꯣꯏ ꯀꯪꯉꯦ ꯇꯧꯔꯤꯁꯦ ꯍꯟꯗꯛꯇꯤ ꯅꯨꯡꯁꯥ ꯁꯥꯕꯁꯤꯗ ꯏꯁꯤꯡꯒ ꯀꯩꯅꯣ ꯇꯧꯗꯕ ꯆꯥꯏ ꯆꯥꯏꯅꯕ ꯏꯁꯤꯡꯒ ꯂꯩꯇꯕꯁꯤꯒ ꯄꯨꯈꯤ ꯑꯃ ꯂꯩꯖꯕꯗꯨꯁꯨ ꯂꯣꯏ ꯀꯪꯉꯦꯕ ꯍꯟꯗꯛꯇꯤ
ꯃꯥꯅꯦ ꯅꯣꯡ ꯇꯥꯕꯒꯤ ꯆꯥꯡ ꯌꯥꯝ ꯋꯥꯠꯂꯕꯅꯤꯅ
ꯃꯥꯅꯤ ꯃꯥꯅꯤ ꯃꯗꯨꯗ ꯑꯃꯨꯛ ꯇꯣꯇꯤꯁꯨ ꯑꯃꯨꯛ ꯂꯥꯛꯁꯤꯜꯂꯛꯇ꯭ꯔꯤꯕꯅꯤꯗꯣ ꯇꯣꯇꯤꯁꯨ ꯂꯥꯛꯇ꯭ꯔꯝꯅꯤꯅ ꯁꯤꯖꯤꯟꯅꯗꯕꯗꯤ ꯌꯥꯗꯕꯅꯤꯅ ꯍꯧꯖꯤꯛ ꯂꯩꯔꯒ ꯑꯃꯨꯛ ꯁꯤꯖꯤꯟꯅꯔꯤꯝꯅꯤꯅꯦ ꯇꯧꯔꯤꯁꯦ
ꯑ ꯈꯪꯗ꯭ꯔꯦꯗ ꯇꯧꯔꯤꯁꯦ
ꯎꯝ ꯅꯣꯏ ꯔꯣꯝꯗꯗꯤ ꯀꯃꯥꯏ ꯀꯃꯥꯏꯅ ꯇꯧꯔꯤꯒꯦ ꯍꯥꯏꯗꯤ ꯇꯣꯇꯤ ꯅꯨꯡ ꯏꯁꯤꯡ ꯅꯨꯡꯁꯤꯡ ꯀꯃꯥꯏ ꯀꯃꯥꯏꯅ ꯇꯣꯇꯤ ꯅꯨꯡ ꯑꯗꯨꯝ ꯐꯖꯟ ꯂꯥꯛꯄ꯭ꯔꯣ ꯆꯥꯡ ꯅꯥꯏꯅ ꯂꯥꯛꯄ꯭ꯔꯣ ꯀꯃꯥꯏꯅ ꯇꯧꯒꯦ
ꯏꯁꯤꯡꯒꯤꯗꯤ ꯑꯗꯨꯝ ꯌꯥꯝꯅ ꯀꯟꯅ ꯑꯋꯥꯕ ꯏꯁꯤꯡ ꯑꯋꯥꯕ ꯍꯧꯔꯤ ꯌꯥꯝ ꯀꯟꯅ ꯋꯥꯔꯤꯗ ꯚꯥꯏ ꯏꯁꯤꯡꯖꯤꯛ ꯑꯗꯨꯅꯕꯨ ꯂꯧꯁꯤꯡ ꯕꯛꯇ ꯐꯖꯅ ꯍꯧꯖꯤꯛ ꯃꯇꯝ ꯑꯣꯏꯔꯁꯤ ꯕꯧꯇ ꯎꯕ ꯉꯝꯗꯗꯅ ꯂꯩꯔꯤꯁꯦ
ꯎꯝ
ꯇꯝꯗꯣ ꯌꯥꯔꯛꯇꯕꯅꯤꯅ ꯎꯗꯕꯗꯤ ꯌꯥꯗꯝꯃꯤꯅ ꯏꯁꯤꯡ ꯇꯣꯞ ꯇꯣꯞꯄ ꯃꯣꯏ ꯈꯣꯏꯒꯤ ꯀꯦꯅꯦꯟꯗ ꯈꯔꯒ ꯊꯥꯔꯛꯄ ꯏꯁꯤꯡꯖꯤꯅ ꯈꯔ ꯒ ꯈꯥꯏꯖꯤꯟꯅꯔꯤꯌꯦ ꯑꯗꯨꯗꯨꯅ ꯇꯧꯔꯒ ꯈꯣꯏꯗꯨꯅ ꯑꯃꯨꯛ ꯂꯧ ꯗꯨꯅꯥ ꯑꯥ ꯃꯅꯨꯡ ꯍꯟꯖꯟꯕ ꯑ‌ꯣꯕꯅꯤꯅ ꯏꯁꯤꯡꯗ‌ꯣ ꯐꯪꯕꯗꯨ ꯈꯔ ꯑꯃꯨꯛ ꯋꯥꯕ ꯀꯦꯅꯦꯟꯗꯒꯤ
ꯑ‌ꯣ ꯍꯣꯏ ꯀꯦꯅꯦꯜꯒꯤ ꯍꯥꯏꯖꯕ ꯋꯥꯅꯤꯗ ꯅꯣꯡꯒꯤ ꯏꯁꯤꯡ ꯒꯤ ꯗꯨꯒꯗꯤ ꯑꯗꯨꯝ ꯈꯦꯟꯅꯕꯅꯤꯗ ꯀꯩꯅꯣ ꯇꯧꯕ ꯑꯖ‌ꯦ ꯎꯝ
ꯃꯪꯗꯨꯅ ꯑꯃꯨꯛ ꯅꯣꯡꯗꯨꯅ ꯐꯖꯟ ꯇꯥꯔꯒꯗꯤ ꯀ‌ꯦꯅꯦꯟꯗꯨ ꯏꯁꯤꯡꯗꯣ ꯈꯔ ꯐꯖꯟꯅ ꯃꯔꯥꯡ ꯀꯥꯏꯅ ꯂꯩꯔꯒ ꯏꯁꯤꯡꯗꯣ ꯂꯥꯛꯄ ꯑ‌ꯣꯏꯗꯤ ꯐꯕ ꯅꯣꯡ ꯏꯁꯤꯡꯗꯨꯅꯁꯨ ꯂꯤꯛꯅ ꯇꯥ ꯑꯝꯅꯤꯅ ꯀꯦꯅꯦꯟꯗꯨꯅ ꯊꯟꯗ꯭ꯔꯕꯅꯤꯅ ꯏꯁ ꯁꯤꯡꯗꯣ ꯂꯥꯛꯄꯗꯁꯨ ꯌꯥꯝꯅ ꯋꯥꯅ ꯋꯥꯔ‌ꯦ ꯑꯩꯈꯣꯏꯅ ꯈꯔ ꯃꯅꯨꯡꯖꯨ ꯍꯟ ꯊꯨꯝꯖꯤꯟꯕꯅꯤꯅ ꯀ‌ꯦꯅ‌ꯦꯟꯗꯩ ꯈꯔꯁꯨ ꯂꯥꯞꯄꯦꯕ ꯈꯣꯏꯒꯤꯅ ꯑꯗꯨꯅ ꯂꯧ ꯎꯕꯖꯤꯗ ꯈꯔꯁꯨ ꯋꯥꯔꯦ ꯇꯧꯔꯤꯁꯦ ꯑꯁ‌ ꯈꯪꯗꯦ ꯗ
ꯑꯗꯨ ꯍꯟ ꯍꯟꯗꯛ ꯁꯣꯏꯍꯧꯔꯗꯤ ꯑꯝ ꯍꯌꯦꯡ ꯋꯥꯏ ꯐꯧ ꯂꯧ ꯌꯥꯔ‌ꯣꯏ ꯗꯣꯏꯅꯤꯅ‌ꯦ ꯇꯧꯋꯤꯖ‌ꯦ
ꯌꯥꯔ‌ꯣꯏ ꯗ‌ꯣꯏꯅ‌ꯦ
ꯑꯈꯣꯏꯗꯤ ꯑꯗ ꯑꯗꯨ ꯇꯧꯔ ꯆꯥꯖꯝꯅꯤꯅ ꯄꯨꯔꯥꯏ ꯋꯥꯠ ꯄꯩꯁꯥꯗꯩ ꯀ‌ꯣꯇꯩ ꯂꯣꯏ ꯀꯟ ꯋꯥꯗ‌ꯣꯏ ꯅ‌ꯦꯕꯥ
ꯃꯥꯅ‌ꯦ ꯂꯧꯖ‌ꯦ ꯈꯔ ꯇꯧꯔꯒ ꯆꯥꯕ ꯅꯠꯇ꯭ꯔꯒꯗꯤ ꯍꯧꯖꯤꯛ ꯃꯇꯝꯗꯗꯤ ꯐꯧ ꯋꯥꯟꯕ ꯀꯥꯏꯖꯤꯖꯨ ꯐꯧꯒꯤꯁꯨ ꯑꯃꯨꯛ ꯌꯥꯝꯅ ꯄꯩꯁꯥ ꯅꯨꯡꯁꯥꯖꯤꯖꯨ ꯌꯥꯝ ꯇꯥꯡꯒ꯭ꯔꯦ ꯑꯗꯨꯒ ꯍꯥꯏꯗꯤ ꯂꯧ ꯁꯤꯡ ꯈꯔ ꯎꯝ ꯂꯧꯁꯤꯡ ꯈꯔ ꯎꯕ ꯅꯠꯇ꯭ꯔꯒꯗꯤ ꯁꯤꯁꯤꯅ ꯆꯍꯤ ꯑꯝ ꯆꯍꯤ ꯑꯝ ꯁꯨꯝ ꯆꯥꯅꯒꯗꯔꯨꯝꯅꯤ ꯑꯗꯨ ꯅꯠꯇꯕꯅꯤꯅ ꯑꯗꯤ ꯌꯥꯝꯅ ꯀꯩꯅꯣ ꯇꯧꯕꯅꯤꯅ ꯌꯥꯝꯅ ꯑꯋꯥꯕ ꯍꯥꯏꯗꯣ ꯑꯣꯏꯔꯦꯕ ꯍꯧꯖꯤꯛꯁꯦ
ꯑꯥ
ꯅꯣꯏꯒꯤꯗꯤ ꯂꯧ ꯁꯤꯡꯗꯣ ꯀꯃꯥꯏ ꯀꯃꯥꯏ ꯇꯧꯔꯒ‌ꯦ ꯅꯣꯏ ꯕꯕꯥ ꯍꯣꯏꯅ ꯍ‌ꯣꯅꯥꯕꯩꯗꯤ ꯄꯨꯔ ꯅꯪꯗꯤ ꯀꯌꯥ ꯆꯠꯇ꯭ꯔꯕ꯭ꯔꯥ
ꯂꯧꯁꯤꯗꯤ ꯀꯩꯅꯣ ꯑꯣꯏꯟ ꯇꯧꯋꯤ ꯑꯩꯈꯣꯏꯅꯁꯨ ꯉꯝꯃꯨꯗꯦꯅ ꯃꯤꯉꯣꯟꯗ ꯑꯣꯏꯅ ꯀꯩꯅꯣ ꯎꯍꯜꯂꯤ ꯑꯗꯨꯒ ꯀꯩꯅꯣ ꯀꯥꯕꯗꯣ ꯀꯥ ꯑꯗꯨꯃꯥꯏꯟ ꯀꯧꯋꯦ
ꯅꯠꯇ꯭ꯔꯗꯤ ꯌꯨꯝꯒꯤ ꯊꯕꯛ ꯏꯪꯈꯥꯡ ꯆꯠꯅꯕꯖꯤꯗ ꯉꯝꯗꯕ
ꯑꯣ ꯑꯗꯨꯅꯁꯨ ꯐꯥꯕꯨꯗꯤ ꯐꯩꯗ ꯃꯤꯉꯣꯟꯗ
ꯑꯣ ꯍꯣꯏ ꯅꯠꯇ꯭ꯔꯗꯤ ꯀꯩꯅꯣ ꯇꯧꯕ ꯈꯣꯠꯄ ꯌꯥꯝ ꯋꯥꯏꯌ‌ꯦꯕ ꯁꯦꯅꯕꯗꯣ ꯑꯗꯨꯗ ꯗꯥꯏꯔꯦꯛ ꯎꯝ ꯃꯇꯝꯗ‌ꯣ ꯊꯥꯗ ꯊꯥꯗꯗ ꯌꯥꯗꯦꯕ ꯎꯝ ꯁꯤ ꯂꯥ ꯑꯅꯤ ꯂꯧꯗ‌ꯣ ꯑꯃꯨ ꯍꯧꯒꯂꯅꯤ ꯇꯤꯟ ꯇꯥꯕ ꯈꯣꯠꯄꯅ ꯑꯅꯥ ꯑꯃꯨ ꯑꯗꯨ ꯁꯦꯟꯅꯗꯕ ꯌꯥꯕ‌ꯣꯇꯦꯗꯣ
ꯃꯥꯅ‌ꯦ ꯑꯁ ꯈꯪꯗꯦ ꯇꯧꯔꯤꯁꯦ ꯂꯧꯁꯤꯡꯒꯤ ꯇꯥꯏꯃꯤꯡ ꯍꯥꯏꯁꯦ ꯍꯦꯛꯇ ꯍꯦꯟꯇꯣꯛꯈꯤꯕꯁꯨ ꯌꯥꯗꯦ ꯗꯣ ꯍꯦꯛ ꯍꯦꯟꯇꯣꯑꯦ ꯑꯃꯨꯛ ꯐꯔꯛ ꯇꯥꯏ ꯅꯣꯏꯒꯤꯅ ꯑꯃꯨ ꯅꯣꯏꯅ ꯑꯗꯨꯝꯕꯒꯤ ꯃꯩꯁꯥꯗꯣ ꯑꯃꯨꯛ ꯌꯥꯎꯗ꯭ꯔꯦ ꯑꯩꯈꯣꯏꯒꯤꯅ ꯑꯃꯨꯛ ꯇꯧꯔꯤꯁꯤꯅꯦ ꯂꯧꯁꯤꯡ ꯐꯔꯤꯝꯃꯤꯅꯦ ꯑꯗꯣ ꯑꯩꯈꯣꯏꯅ ꯑꯃꯨꯛ ꯏꯁꯥꯅ ꯑꯃꯨꯛ ꯎꯖꯔꯒ ꯇꯧꯕꯁꯤꯅꯗꯤ ꯋꯥꯁꯨ ꯋꯥꯔꯒꯁꯨ ꯑꯃꯨꯛꯁꯤꯅ ꯑꯗꯨꯗꯤ ꯑꯃꯨꯛꯁꯨ ꯐꯔꯤꯕ ꯍꯌꯦꯡ ꯅꯣꯏ ꯑꯗꯨ ꯗꯤ ꯑꯃꯨꯛ ꯅꯪ ꯂꯧ ꯄꯔꯤ ꯑꯃ ꯎꯕ ꯃꯇꯝꯗ
ꯀ꯭ꯂꯞ ꯄꯔꯤꯗꯨꯗ ꯐꯪꯕ ꯂꯧꯗꯣ ꯅꯪ ꯍꯌꯦꯡ ꯐꯧ ꯂꯣꯜꯂꯛꯑꯁꯨ ꯅꯪꯅ ꯀꯩꯁꯨ ꯑꯣꯏꯒꯦꯗꯤ ꯄꯨꯂꯞ ꯑꯣꯏꯒꯤꯗꯤ ꯀꯩꯁꯨ ꯌꯥꯔꯣꯏ
ꯍꯥꯏꯕꯗꯤ ꯊꯔꯒ ꯑꯗꯨꯨꯝ ꯌꯦꯟꯅꯕ ꯑ ꯌꯦꯟꯅꯕꯤꯌ ꯑꯣꯏꯅ ꯇꯧꯕꯅꯤꯅ ꯑꯗꯨꯅ ꯑꯁ ꯑꯗꯨꯅꯁꯨ ꯐꯕꯨꯗꯤ ꯀꯣꯝꯕꯨꯗꯤ ꯀꯣꯝꯃꯦ ꯏꯁꯥꯗꯕꯨꯗꯤ ꯑꯗꯣ ꯍꯌꯦꯡ
ꯑꯥ
ꯏꯁꯥꯅ ꯍꯦꯛ ꯇꯧꯍꯧꯕ ꯍꯥꯏꯁꯤꯅ ꯈꯤꯇꯪꯁꯨ ꯍꯦꯛ ꯅꯨꯡꯉꯥꯏ
ꯃꯥꯅꯤ ꯃꯥꯅꯤ ꯑꯩꯈꯣꯏꯁꯨ ꯃꯇꯝꯗꯣ ꯂꯩꯔꯗꯤ ꯇꯧꯒꯗꯕꯅꯤꯗ ꯃꯇꯝ ꯂꯩꯔꯗꯤ ꯇꯧꯒꯗꯕꯅꯤꯗ ꯑꯗꯨꯗ ꯍꯥꯏꯗꯤ ꯃꯇꯝ ꯊꯕꯛ ꯏꯟꯈꯥꯡ ꯆꯠꯊꯣꯛꯅꯕꯅꯤꯅ ꯏꯊꯟꯇꯅ ꯍꯦꯛ ꯇꯧꯕꯁꯨ ꯉꯝꯕ ꯅꯠꯇꯦꯗꯣ
ꯎꯝ
ꯑꯗꯨꯒꯤ ꯌꯦꯡꯁꯤꯟꯕꯁꯨ ꯉꯝꯃꯛꯇꯕꯗꯨꯗ ꯇꯧꯔꯤꯅꯤꯗꯣ
ꯃꯅꯤ ꯅꯣꯏ ꯕꯥꯖꯨ ꯊꯕꯛ ꯆꯤꯟꯕꯗꯨꯒ ꯑꯗꯨꯅꯁꯨꯨꯅꯤꯅꯦ ꯇꯧꯔꯤꯁꯦ
ꯃꯥꯅꯤ ꯃꯥꯅꯤ
ꯑꯁ ꯈꯪꯗꯦꯗ ꯇꯧꯔꯤꯁꯦ ꯚꯥꯏ ꯂꯧꯁꯤꯡ
ꯎꯝ
ꯆꯥꯕꯁꯦ ꯍꯧꯖꯤꯛꯇꯤ ꯅꯨꯡꯁꯥꯅꯒ ꯁꯥꯕꯅꯦ ꯆꯥꯊꯣꯛ ꯈꯣꯊꯣꯛꯄꯁꯦ ꯀꯨꯏꯅꯁꯨ ꯊꯕꯛ ꯁꯨꯕꯁꯨ ꯉꯝꯗꯦ ꯅꯨꯡꯁꯥꯁꯦ ꯍꯟꯗꯛꯀꯤ ꯅꯨꯡꯁꯥꯁꯤꯗꯤ ꯍꯦꯛꯇ ꯊꯕꯛ ꯉꯥꯏꯍꯥꯛ ꯇꯧꯔꯦ ꯍꯦꯛꯇ ꯀꯣꯛꯇ ꯍꯦꯛꯇ ꯊꯥꯔꯛꯄꯅꯦ ꯂꯨꯈꯝꯁꯤꯗ ꯋꯪ ꯋꯪ ꯂꯥꯎꯅ
ꯃꯥꯅꯦ ꯃꯥꯅꯦ
ꯑꯗꯨꯅꯁꯨ ꯍꯦꯛꯇ ꯀꯨꯏꯅꯁꯨ ꯁꯨ ꯉꯝꯗꯦ ꯉꯥꯏꯍꯥꯛ ꯉꯥꯏꯍꯥꯛ ꯇꯧꯔ ꯀꯥꯔꯒ ꯉꯥꯏꯁꯨ ꯂꯧ ꯀꯨꯝꯃꯨꯔꯒ ꯑꯩꯁꯦ ꯆꯥꯛ ꯏꯁꯤꯡ ꯆꯥꯊꯣꯛꯑꯒ ꯉꯥꯏꯍꯥꯛ ꯁꯨꯝ ꯅꯨꯡꯁꯥꯁꯨ ꯁꯥꯕꯅꯤꯅꯅ ꯁꯨꯝ ꯎꯔꯨꯝ ꯊꯤꯔ ꯊꯤꯔ ꯁꯨꯝ ꯂꯩꯔꯝꯃꯤꯅꯤꯅꯦ ꯑꯩꯁꯦ ꯃꯐꯝ ꯅꯨꯡꯁꯤꯠꯁꯨ ꯁꯤꯠꯇꯦꯅꯦ ꯉꯁꯤꯗꯤ ꯇꯧꯔꯤꯁꯦ
ꯅꯨꯡꯁꯤꯠꯁꯦ ꯍꯣꯏ ꯁꯤꯠꯂ ꯑꯃꯨꯃꯨꯛ ꯁꯤꯜꯂꯛꯄꯗꯁꯨ ꯑꯌꯤꯡꯕ ꯁꯤꯠꯂꯛꯀꯗ꯭ꯔꯥ ꯍꯥꯏꯒ ꯑꯁꯥꯕ ꯅꯨꯡꯁꯤꯠ ꯉꯥꯛꯇ ꯇꯧꯔꯤꯁꯦ ꯒ꯭ꯌꯥꯟꯒ ꯑꯃꯝ ꯇꯥꯗꯦꯗ ꯍꯣꯡꯂꯛꯏꯕ ꯃꯑꯣꯡ ꯃꯇꯧꯁꯦ
ꯌꯥꯗꯦꯗ ꯍꯧꯖꯤꯛꯀꯥꯟꯒꯤ ꯅꯨꯡꯁꯤꯠꯁꯦ
ꯎꯝ ꯀꯗꯥꯏ ꯑꯁꯣꯝꯗꯗꯤ ꯎ ꯋꯥ ꯂꯣꯏ ꯀꯣꯛꯊꯣꯛꯑꯃꯅꯤꯅ ꯍꯣꯏ ꯍꯣꯏ ꯎꯝ ꯎ ꯋꯥ ꯂꯣꯏ ꯀꯣꯛꯊꯣꯛꯑꯃꯤꯅ ꯌꯥꯗ꯭ꯔꯦꯗꯣ ꯁꯣꯝꯗꯗꯤ
ꯃꯥꯅꯦ
ꯆꯤꯡꯗꯁꯨ ꯄꯨꯔꯥ ꯄꯥꯛꯇꯛꯅꯅ ꯎ ꯋꯥ ꯃꯩ ꯊꯥꯕꯁꯦ ꯑꯗꯨꯝ ꯇꯧꯔꯤ ꯃꯥꯜꯂꯤꯅꯦ ꯍꯧꯖꯤꯛꯁꯨ
ꯇꯧꯔꯤꯇ ꯍꯧꯖꯤꯛ ꯑꯗꯨꯝ ꯑꯗꯨꯅ ꯌꯥꯗ꯭ꯔꯦꯗ ꯎ ꯋꯥꯁꯦ ꯀꯣꯛꯊꯣꯛꯅꯔꯃꯅꯤꯅ ꯅꯨꯡꯁꯤꯠ ꯍꯥꯏꯁꯦ ꯄꯥꯛ ꯑꯐꯕ ꯅꯨꯡꯁꯤꯠ ꯍꯥꯏꯁꯦ ꯂꯥꯛꯇ꯭ꯔꯦꯕ ꯁꯥꯅ ꯑꯣꯏꯅ ꯁꯤꯠꯂꯃꯤꯅ ꯅꯨꯡꯁꯤꯠꯁꯦ ꯑꯌꯤꯡꯕ ꯅꯨꯡꯁꯤꯠ ꯂꯥꯛꯇ꯭ꯔꯦꯕ
ꯎꯝ ꯑꯐꯕ ꯈꯨꯗꯝꯗꯤ ꯅꯠꯇꯦꯅꯦ ꯁꯦ
ꯃꯥꯅꯤꯅꯦ ꯑꯩꯈꯣꯏ ꯃꯤꯑꯣꯏꯕꯅ ꯂꯣꯏꯅ ꯁꯣꯏꯍꯟꯕ ꯉꯥꯛꯇꯅꯤꯅꯦ ꯎ ꯋꯥ ꯊꯥꯕꯩꯆꯥꯡꯗꯤ ꯌꯥꯝ ꯋꯥꯠꯂꯦ ꯌꯥꯟꯊꯠꯄꯒꯤꯅꯤ ꯌꯥꯟꯊꯠ ꯍꯣꯏ ꯑꯗꯨꯅꯁꯨ ꯑꯁꯣꯏꯕ ꯂꯥꯛꯏꯅꯤꯅꯦ ꯇꯧꯔꯤꯁꯦ
ꯃꯥꯅꯤꯃꯥꯅꯤ